ꯍꯂꯣ꯫ ꯍꯜꯂꯣ ꯃꯥꯢ ꯐ꯭ꯔꯦꯟ꯫ ꯍꯜꯂꯣ꯫ ꯇꯥꯔꯕꯣ ꯇꯥꯔꯕꯣ ꯍꯜꯂꯣ ꯇꯥꯔꯦ ꯇꯥꯔꯦ ꯇꯥꯔꯦ꯫ ꯏꯃꯩ ꯃꯩ ꯁꯦꯡꯇ꯭ꯔꯤꯛꯀ ꯁꯦꯡ
ꯃꯥꯏ ꯐ꯭ꯔꯦꯟ ꯅꯪꯕꯨ ꯅꯨꯡꯉꯥꯏ
ꯑꯃꯨꯛ ꯑꯃꯨ ꯑꯃꯨꯛ ꯆꯞꯄꯦ ꯑꯩꯗꯤ ꯅꯨꯡꯉꯥꯏꯇꯗꯤ ꯀꯩꯅꯣ ꯑꯩꯅ ꯅꯨꯡ ꯑꯩꯅ ꯋꯥꯕꯨ ꯑꯩꯅ ꯋꯥꯕꯨ ꯎꯔꯕꯣ ꯅꯪ꯫ ꯑꯥ꯫ ꯍꯜꯂꯣ꯫
ꯍꯥꯎ ꯍꯥꯎ ꯇꯥꯏꯌꯦ꯫
ꯑꯩꯅ ꯋꯥꯕꯨ ꯎꯔꯕꯣꯕ꯫
ꯑꯥ ꯇꯥꯏꯅꯦ꯫
ꯑꯩꯅ ꯍꯥꯏꯕꯗꯤ ꯑꯩꯅ ꯋꯥꯕ ꯎꯔꯕꯣꯕ꯫
ꯍꯥꯥ꯫
ꯑꯩ ꯅꯨꯡꯉꯥꯏꯔꯤ ꯍꯥꯏꯕ꯫
ꯑꯣ ꯆ ꯆ ꯀꯩꯅꯣ ꯕꯣ ꯕꯣꯟ ꯍꯥꯥ꯫
ꯅꯥꯅ ꯄꯪꯕ ꯍꯦꯟꯖꯜꯂꯕꯣ ꯅꯪ꯫
ꯑꯁ ꯑꯩ ꯌꯥꯗ꯭ꯔꯦꯅꯦ ꯉꯍꯥꯟ ꯕꯣꯟꯅ ꯄꯥꯟꯗꯅ ꯏꯕꯣ꯫
ꯀꯔꯥꯏꯗ ꯁꯥꯟꯅꯔꯨꯏ꯫
ꯑꯗꯨꯗ ꯅꯪꯅ ꯑ ꯀꯣꯏꯕ ꯑꯃ ꯆꯠ ꯠꯅ ꯍꯧꯖꯤꯜꯂꯛꯏꯗꯅ ꯑꯩꯅ ꯑꯗꯨ ꯅꯨꯃꯤꯠꯇꯨꯗꯒꯤ ꯕꯣꯟꯅꯦ ꯑꯃꯨꯛ ꯃꯥꯏꯗ ꯑꯃꯨꯛ ꯊꯣꯡꯗꯅ ꯕꯣꯜ ꯁꯅ ꯊꯄ ꯀꯥꯟꯗ ꯑꯗꯤ ꯑꯗꯨꯒꯗꯤ ꯅ ꯑꯗꯨ ꯁ ꯇ ꯊꯤꯈꯔꯦꯗꯅ
ꯎꯝ ꯇꯧꯅꯤ ꯇꯧꯅꯤ ꯑꯩꯅ ꯀꯣꯏꯆꯞꯁꯦ ꯍꯥꯏꯔꯝꯃꯗꯤ ꯌꯥꯏ ꯑꯗꯨꯅ ꯌꯥꯔꯃꯗꯤ ꯐꯔꯣꯏꯗ꯭ꯔꯥ
ꯑ
ꯅꯪ ꯕꯣꯜ ꯁꯥꯟꯅꯅꯦꯅ ꯆꯠꯈꯤꯕ ꯅꯠꯇ꯭ꯔꯥ ꯎꯝ ꯀꯣꯏ ꯆꯠꯂꯝꯝꯕꯗꯤ ꯑꯗꯨ ꯇꯧꯈꯤꯗ꯭ꯔꯥ
ꯍꯣꯏ ꯁꯥ ꯑꯕꯨꯡꯥꯏ ꯂꯩꯕꯗꯨꯗ ꯑꯩꯨ ꯍꯥꯏꯦꯛ ꯍꯥꯏꯥꯏꯒꯤ ꯕꯣꯟ ꯊꯣꯛꯑꯦꯅ ꯇꯧꯕꯗꯣ ꯝ ꯍꯗ
ꯍ
ꯊꯣꯛ ꯇ ꯁꯨ ꯌꯥꯗꯦ ꯑꯩꯉꯣꯟ ꯒꯣꯣꯟ ꯃꯤ ꯃꯌꯥꯝ ꯆꯟꯈꯤꯗꯣꯏꯅꯦꯕ
ꯑꯗꯨꯝꯕ ꯅꯪꯕꯨꯨꯕꯣꯜ ꯀꯥꯏꯅ
ꯑꯦ ꯔꯣꯅꯥꯜꯗꯣ ꯃꯦꯁꯤ ꯆꯍꯤ ꯅꯤꯐꯨ ꯂꯣꯏꯊꯣꯛꯅꯕ ꯉꯥꯛꯇꯅꯦ ꯑꯗꯨ ꯑꯣꯏꯔꯁꯨ ꯂꯤꯖꯦꯟꯗꯒꯤ ꯑꯣꯏꯁꯤꯗꯤ ꯍꯧꯖꯤꯛ
ꯍꯣꯏꯅꯦ ꯅꯪꯉꯣꯟꯗ ꯍꯦꯟꯅ ꯍꯩꯕ ꯑꯉꯥꯡ ꯃꯌꯥꯝ ꯊꯣꯛꯂꯛꯑ ꯑꯗꯨꯗꯤ ꯀ ꯅꯪ ꯕꯣꯜ ꯁꯥꯟꯅꯗꯧꯁꯦ ꯍꯥꯏꯔꯣ ꯍꯂꯣ ꯍꯂꯣ ꯍꯜꯂꯣ ꯑꯥꯕꯣꯕꯥꯏ ꯑꯗꯨ ꯃꯣꯠꯁꯥ ꯑꯆꯧꯁꯦ ꯍꯥꯏꯔꯕ ꯎꯝ ꯍꯟꯗꯛꯀꯤ ꯋꯥꯔꯜ ꯀꯞꯁꯤꯕꯨ ꯀꯅꯥ ꯀꯥꯗꯣꯏ ꯃꯜꯁꯦ ꯑꯩꯅ ꯈꯟꯕꯗ ꯋꯥꯟꯗꯔ ꯋꯥꯔꯜ ꯀꯞꯁꯦꯀꯣ ꯇꯝꯁꯦ ꯑꯌꯥꯝꯕ ꯑꯗꯨꯝ ꯂꯣꯏ ꯐꯖꯩꯌꯦꯕ ꯁꯝꯅ ꯍꯥꯏꯔꯕꯗ ꯏꯁꯄꯦꯟꯁꯨ ꯐꯖꯩ ꯑꯗꯨꯝ ꯍꯣꯏ ꯏꯃꯦꯖ ꯀꯩꯅꯣꯍꯔꯗꯤ ꯀꯔꯤꯖꯦꯟꯇꯤꯅꯥꯍꯔꯗꯤ ꯑꯗꯨꯝ ꯐꯖꯩ ꯑꯗ ꯏꯁꯄꯦꯟ ꯐꯖꯩ ꯑꯗꯒꯤ ꯍꯟꯗꯛꯇꯤ ꯕ꯭ꯔꯥꯖꯤꯜꯁꯨ ꯑꯗꯨꯝ ꯐꯖꯔꯀꯗ ꯃꯥꯜꯂꯦ ꯑ ꯑꯗꯒꯤ ꯐ꯭ꯔꯥꯟꯥꯁꯁꯨ ꯑꯗꯨꯝ ꯐꯖꯅ ꯂꯩꯔꯗꯅ ꯣꯗꯤ ꯑꯗꯨꯒ ꯑꯗꯨ ꯕꯣꯜꯁꯦ ꯑꯩꯅ ꯈꯟꯕꯗꯗꯤ ꯑꯩꯁꯦ ꯍꯣꯏ ꯃꯣꯏ ꯀꯩꯅꯣꯗꯣ ꯀꯔꯤ ꯀꯔꯤ ꯏꯁꯄꯦꯟꯁꯦ ꯏꯁꯄꯦꯟꯁꯦ ꯕꯣꯜ ꯌꯥꯝ ꯐꯖꯩꯑꯕ ꯃꯣꯏꯁꯦ ꯄꯁꯤꯡ ꯌꯥꯝ ꯐꯖꯩꯌꯦꯕ ꯏꯁꯄꯦꯟꯁꯦ ꯃꯣꯏꯒꯤ ꯍꯟꯗꯛꯀꯤ ꯑꯉꯥꯡ ꯑꯅꯧꯕ ꯀꯔꯤ ꯎꯝ ꯀꯔꯤ ꯈꯔꯤ ꯀꯔꯤ ꯈꯔꯤ ꯑꯣ ꯀꯩ ꯌꯥꯝꯃꯥꯜ ꯍꯥꯏꯕ ꯀꯩꯅꯣ ꯑꯣ ꯍꯣꯏ ꯍꯣꯏ ꯌꯥꯝꯃꯥꯜ ꯍꯥꯏꯕ ꯌꯥꯝꯃꯥꯜ ꯍꯥꯏꯔꯒꯁꯨ ꯕꯣꯜꯁꯦ ꯑꯗꯨꯝ ꯐꯖꯩꯌꯦꯕ ꯏꯁꯄꯦꯟꯒꯤ ꯑꯗꯒꯤ ꯍꯟꯗꯛꯁꯦ ꯑꯗꯨꯝ ꯃꯣꯏ ꯍꯣꯏ ꯑꯥꯔꯖꯦꯟꯇꯤꯅꯥ ꯂꯩꯔꯦ ꯄꯣꯔꯇꯨꯒꯜ ꯄꯣꯔꯇꯨꯒꯥꯜꯁꯤꯁꯨ ꯃꯤ ꯑꯅꯧꯕꯉꯥꯡ ꯌꯥꯎꯁꯜ ꯂꯩ ꯑꯗꯣ ꯃꯣꯏꯁꯦ ꯕꯣꯜꯁꯦ ꯄꯣꯔꯇꯨꯒꯥꯜꯁꯨ ꯑꯗꯨꯝ ꯀꯥꯗꯣꯏ ꯃꯥꯜꯂꯦꯕ ꯑꯩꯅ ꯈꯟꯕꯗ ꯕꯣꯜ ꯐꯖꯕꯅꯤꯅ ꯑꯗꯨ ꯈꯪꯗꯦ ꯇꯝ ꯉꯝꯗꯦ ꯋꯥꯔꯜ ꯀꯞ ꯑꯁꯤꯗꯤ ꯑꯥꯔꯖꯦꯟꯇꯤꯅꯥꯗꯤ ꯑꯗꯨꯝ ꯍꯥꯟꯅꯗꯤ ꯐꯖ ꯂꯩꯔꯦ ꯍꯟꯗꯛꯀꯤ ꯑꯅꯧꯕꯁꯤ ꯀꯅꯥ ꯀꯅꯥ ꯂꯩꯔꯤ ꯐꯖꯕ ꯑꯗ ꯕ꯭ꯔꯖꯨꯗ ꯃꯦꯟꯃꯥꯔ ꯀꯩꯀꯥꯁꯨ ꯌꯥꯎꯋꯦꯗꯅ ꯈꯪꯗꯦ ꯄꯩꯁꯥ ꯅꯨꯡꯁꯥꯒꯗꯤ ꯁꯥꯟꯅꯧꯅꯨꯀꯣ ꯕꯣꯜꯗ ꯄꯩꯁꯥ ꯌꯥꯝ ꯃꯥꯡꯕꯅꯤ ꯀꯝ ꯉꯝꯕ ꯅꯠꯇꯦꯕ ꯕꯣꯜ ꯑꯁꯤ ꯃꯤꯅ ꯀꯥꯕꯗ ꯀꯥꯈꯤꯗꯣꯏꯅꯦ ꯍꯦꯛꯇ ꯋꯥꯔꯜ ꯀꯞ ꯍꯟꯗꯛꯀꯤ ꯑꯍꯥꯟꯕ ꯀꯔꯤ ꯑꯍꯥꯟꯕꯗ ꯀꯔꯤ ꯀꯔꯤ ꯃꯦꯛꯁꯤꯀꯣꯒ ꯁꯥꯎꯐ ꯀꯅꯠꯇꯣ ꯇꯥꯔꯕꯣ ꯑꯗ ꯌꯦꯉꯣ ꯑꯗꯨꯝ ꯑꯗꯨꯗꯤ ꯃꯦꯛꯁꯤꯀꯣꯅ ꯑꯃꯨꯛ ꯀꯥꯗꯦ ꯃꯥꯜꯂꯦꯗ ꯑꯣꯄꯅꯤꯡꯗꯣ ꯍꯣꯏ ꯃꯣꯏ ꯑꯣꯄꯅꯤꯡꯗꯣ ꯐꯗꯤ ꯐꯖꯗꯦ ꯀꯥꯗꯗꯤ ꯁꯥꯎꯠ ꯑꯐ꯭ꯔꯤꯀꯥꯒ ꯃꯦꯛꯁꯤꯀꯣꯒ ꯇꯥꯍꯟꯕꯤꯒꯗꯧꯅꯤ ꯕꯤꯠꯇꯣ ꯂꯩꯇꯦ ꯍꯥꯏꯕ ꯑꯃꯥꯡ ꯑꯃꯀꯛꯇꯤ ꯑꯗꯨꯝ ꯁꯥꯎꯗꯤꯤꯒ ꯑꯥꯔꯖꯦꯟꯇꯤꯅꯥꯒ ꯇꯥꯈꯤꯅꯤꯅ ꯑꯗꯨꯝ ꯃꯤꯗꯣ ꯑꯗꯨꯝ ꯐꯖꯅ ꯌꯦꯡꯉꯦꯕ ꯁꯥꯎꯗꯤꯒ ꯑꯥꯔꯖꯦꯟꯇꯤꯅꯥꯒꯁꯦ ꯍꯣꯏ ꯁꯥꯎꯗꯤ ꯌꯥꯎꯕꯩ ꯁꯥꯎꯗꯤꯁꯦ ꯐꯖꯩ ꯍꯥꯏꯕ ꯅꯠꯇꯕ ꯑꯥꯔꯖꯦꯟꯇꯤꯅꯥ ꯑꯣꯏꯕꯒꯤ ꯐꯖꯕ ꯑꯥꯔꯖꯦꯟꯇꯤꯅꯥ ꯌꯥꯎꯕꯒꯤ ꯍꯣꯏ ꯑꯗꯨꯒꯤ ꯐꯖꯅ ꯌꯦꯡꯅꯩꯌꯦꯕ ꯍꯟꯗꯛꯇꯤ ꯈꯪꯗꯦ ꯃꯣꯏ ꯋꯥꯔꯜ ꯀꯞ ꯃꯅꯨꯡꯗꯗꯤ ꯌꯦꯡꯕꯗꯣ ꯐꯖꯅ ꯌꯦꯡꯅꯕ ꯌꯦꯡꯅꯛꯇꯕꯗ ꯅꯣꯏꯁꯨ ꯍꯟꯗꯛ ꯋꯥꯔꯜ ꯀꯞ ꯌꯦꯡꯉꯤ ꯀꯥꯏꯅ ꯌꯥꯝ ꯇꯧꯋꯤꯗꯥꯏ ꯈꯔ ꯄꯨꯟꯁꯤꯜꯂꯒ ꯑꯗꯨꯅꯤ ꯎꯝ ꯍꯣꯏ ꯑꯗꯨꯅꯦ ꯈꯪꯗꯦꯗ ꯋꯥꯔꯜ ꯀꯞꯁꯦ ꯑꯩꯈꯣꯏꯅ ꯇꯧ ꯉꯝꯕ ꯅꯠꯇꯦ ꯄ꯭ꯔꯤꯗꯤꯛꯁꯟ ꯇꯧꯕꯁꯦ ꯍꯦꯛꯇ ꯇꯧ ꯌꯥꯕ ꯅꯠꯇꯦꯕ ꯂꯥꯜꯂꯗꯤ ꯍꯦꯛꯇ ꯄꯨꯔꯥ ꯂꯥꯟꯗꯣꯏꯅꯤ ꯑꯗꯨꯅꯦ ꯍꯣꯏ ꯅꯪꯗꯤ ꯀꯅꯥꯗ ꯋꯥꯔꯀꯞꯁꯦ ꯀꯅꯥꯅ ꯀꯃꯥꯏꯅ ꯇꯧꯔ ꯀꯥꯗꯣꯏ ꯃꯥꯜꯂꯤꯒꯦ ꯍꯥꯏꯐꯦꯠ ꯍꯥꯏꯔꯛꯎꯅꯦ ꯎꯝ ꯎꯝ ꯎꯝ ꯎꯝ ꯎꯝ ꯑꯣ ꯎꯝ ꯎꯝ ꯎꯝ ꯎꯝ ꯎꯝ ꯍꯣꯏ ꯍꯣꯏ ꯚꯥꯏ ꯑꯗꯨꯗꯤ ꯊꯝꯃꯁꯤ ꯅꯪꯁꯨ ꯊꯕꯛ ꯏꯪꯀꯥꯡ ꯇꯧꯖꯧꯔꯣ ꯑꯩꯁꯨ ꯊꯕꯛ ꯑꯝꯇ ꯆꯠꯂꯨꯒꯦꯨꯀꯣ ꯑꯥ ꯊꯝꯃꯣ ꯊꯝꯃꯣ